ꯀꯩꯁꯨ ꯇꯧꯗꯦ
ꯑꯣ ꯍꯧꯖꯤꯛ ꯀꯔ ꯍꯦꯟꯖꯪꯅꯣ
ꯑꯂꯨꯒ ꯑꯂꯨ ꯐ꯭ꯔꯥꯏꯒ ꯍꯣꯏ ꯍꯋꯥꯣꯏ
ꯃ
ꯅꯪ ꯆꯥꯛ ꯆꯥꯔꯕ꯭ꯔꯣ
ꯑꯗꯨꯗꯒꯤꯗꯤ ꯃꯅꯤꯤꯟꯗ ꯈꯦꯇꯅ ꯇꯔꯣ ꯀꯥꯏꯗꯩꯩ ꯍꯤꯟꯖꯥꯡ ꯄꯥꯝꯀꯤꯟꯅꯦ ꯑꯗꯨ ꯅꯁꯤꯗꯣ ꯍꯥꯏꯗꯤ ꯄꯥꯝꯀꯤꯟꯗꯣ ꯄꯥꯝꯗꯦ ꯑꯗꯨꯅ ꯍꯥꯏꯗꯤ ꯈꯤꯅ ꯆꯥꯔꯒ ꯂꯩ
ꯑꯃꯨꯛꯀ ꯆꯥꯔꯣ
ꯑꯗꯨꯗ ꯑꯩꯗꯤ ꯅꯁꯤꯗꯤ ꯅꯁꯛꯇꯨ ꯅꯨꯡꯉꯥꯏꯇꯦ ꯑꯗꯨꯅ ꯑꯩꯗꯤ ꯆꯥꯅꯤꯡꯗ꯭ꯔꯦ
ꯐꯤꯕꯔ ꯇꯧꯕ꯭ꯔꯥ
ꯀ꯭ꯔꯦꯟꯈ ꯂꯩꯌꯦ ꯑꯗꯨꯅ ꯍꯥꯏꯗꯤ ꯆꯥꯅꯤꯡꯟꯗ꯭ꯔꯦ
ꯑꯥ
ꯃꯣꯔꯅꯤꯡꯗ ꯆꯥꯛ ꯈꯤꯇꯪ ꯆꯔꯒ ꯑꯃ ꯆꯠꯈ꯭ꯔꯦ ꯃꯛꯇꯣ ꯈꯔ ꯍꯥꯏ
ꯑꯣ ꯍꯤꯗꯥꯛ ꯆꯥꯔꯔꯕꯣ
ꯍꯣꯏ ꯑꯃ ꯆ ꯒꯨꯜꯂꯤ ꯑꯃ ꯆꯥꯔꯦ
ꯎꯝ ꯍꯧꯖꯤꯛ ꯀꯔꯤ ꯇꯧꯔꯒ ꯂꯩ ꯌꯦ
ꯆꯞ ꯃꯥꯟꯅꯗꯦ
ꯎꯝ ꯍꯣꯏ ꯑꯩꯁꯨ ꯆꯥꯕꯥ ꯂꯣꯏꯔꯦ
ꯈꯤꯇꯪ ꯈꯛꯇ
ꯄꯝ ꯆꯥꯗꯦ
ꯈꯤꯇꯪꯅꯦ ꯑ ꯅꯝꯕ ꯍꯋꯦ ꯂꯏꯔꯦ ꯅꯪ
ꯗꯨꯗꯤ ꯎꯝ
ꯅꯪ ꯆꯥꯛ ꯆꯕ ꯂꯣꯏꯔꯦ ꯅꯪ ꯆꯥꯛ ꯆꯥꯕ ꯂꯣꯏꯔꯦ
ꯉꯁꯤ ꯃꯅꯥ ꯉꯁꯤꯗꯤ ꯍꯥꯏꯗꯨꯔ ꯍꯥꯏꯗꯨꯅ ꯊꯝꯕꯣꯣꯏ ꯁꯛꯅ ꯁꯣꯀꯗꯥ ꯉꯁꯤ ꯃꯅꯥ ꯃꯔꯥꯕꯤꯠ ꯍꯥꯏꯗꯨꯅ ꯋꯥꯔꯒꯅꯨ ꯊꯝꯣꯏ ꯆꯠꯅ
ꯍꯣꯏ ꯍꯣꯏ ꯆꯨꯝꯃꯦ ꯆꯨꯝꯃꯦ
ꯎ ꯁꯤꯃꯅ ꯅ ꯍꯥꯏꯕꯤꯌꯨ ꯎꯝ ꯔꯕꯁꯨ ꯊꯤꯔꯛꯈꯤꯒꯅꯤ ꯍꯌꯦꯡꯗꯤ
ꯍ ꯑꯗꯨꯅꯦ
ꯎꯝ ꯎꯅ ꯅꯤꯡꯁꯤꯟ ꯂꯥꯛꯀꯅꯤ ꯍꯌꯦꯟꯗꯤ ꯇ ꯊꯣꯅ ꯑꯗꯨꯕꯤ
ꯈꯗꯦ ꯑꯗꯨꯊꯤ ꯑ ꯀꯔꯤ ꯑꯗ ꯀꯗ ꯃꯅ ꯍꯥꯏꯦ ꯍꯥꯏ ꯑ ꯑꯗꯨ
ꯎꯝ ꯎ ꯑ ꯍꯧꯖꯤꯛꯇꯤ ꯀꯩꯁꯨ ꯇꯧꯗꯦ ꯐꯣꯟ ꯌꯦꯉꯒꯥ ꯂꯩꯌꯦ ꯎꯝ ꯅꯥꯟꯗꯤ ꯀꯩꯅꯣ
ꯀꯣꯛꯇꯥ ꯋꯥꯔꯗꯥ ꯇꯥꯛꯄꯋꯦ
ꯑ
ꯑ ꯋꯥ
ꯑꯩꯅ ꯆꯞ ꯑꯃ ꯆꯄ ꯂꯝꯕꯤꯤ ꯈꯨꯗꯤꯡ ꯊꯝꯕꯥ ꯈꯨꯊꯥꯡ ꯈꯨꯗꯤꯡ ꯑ ꯏꯃꯥ ꯅꯅꯥ ꯁꯣꯅ ꯏꯃꯥꯅ ꯏꯃꯥꯅ ꯁꯅꯥ ꯁꯣꯅꯥ ꯖꯨꯅꯥ ꯆꯖꯠꯅꯤ ꯑꯩꯒꯤꯂ ꯑ ꯂꯣꯏꯗ ꯑꯣꯏꯣꯏꯕꯤꯁ ꯃꯥꯏꯅ ꯎꯝ ꯊꯤꯈꯥꯟ ꯈꯨꯨꯗꯤꯤꯟ ꯁꯣꯏ ꯁ ꯁꯣꯏꯒꯗꯕꯥ ꯈꯨꯖꯤꯡ ꯏꯃꯥꯅ ꯅꯥꯛ ꯅꯥꯛ ꯇꯨ ꯂꯥꯏꯔꯛ ꯑꯍꯣꯟꯕ ꯂꯥꯏꯇꯥ ꯀꯅꯥꯁꯨ
ꯑ ꯅꯪ ꯌꯨꯝꯗ ꯆꯠꯈ꯭ꯔꯣ
ꯑꯥ
ꯌꯨꯝꯗ ꯆꯄ꯭ꯔꯣ ꯅꯪ
ꯀꯔꯤ ꯍꯥꯏꯕ ꯌꯥꯝ ꯁꯁ ꯍꯅꯤ ꯁꯤ ꯎꯝ ꯦꯀꯦꯁꯟꯗ ꯚꯦꯀꯦꯁꯟ ꯐꯝꯃꯦ ꯑꯗꯨꯗꯤ ꯑꯗꯨꯁꯨ ꯎ ꯌꯨꯝꯗ ꯆꯥꯛꯀꯦ
ꯀꯈꯤꯅꯣ
ꯄꯩꯁꯥ ꯗꯇ ꯃꯥꯒꯤ
ꯑꯣ ꯑꯩꯈꯣꯏꯗꯨꯀꯣ ꯑꯩꯈꯣꯏ ꯀꯩ ꯌꯨꯝꯗꯗꯤ ꯂꯝꯕꯤꯗꯨ ꯐꯥꯠꯇ꯭ꯔꯨꯦ ꯑꯗꯨꯒꯣ ꯁꯤꯆꯨꯋꯦꯁꯟ ꯌꯥꯝꯅ ꯅꯨꯡꯉꯥꯏꯇꯔꯦ ꯑꯗꯨꯅꯦ ꯑꯩꯈꯣꯏꯗꯤ ꯆꯠꯇꯦ ꯑꯗꯨꯗꯣ ꯂꯥꯟꯇꯦ ꯇꯣ ꯎꯆꯣ ꯍꯣꯏ ꯑꯗꯨꯒ ꯑꯩꯈꯣꯏꯒꯤ ꯂꯝꯕꯤ ꯑꯗꯨꯀꯣ ꯍꯧꯖꯤꯛꯅ ꯂꯦꯟꯁ꯭ꯂꯥꯏꯠ ꯇꯧꯔꯒꯀꯣ ꯌꯥꯝꯅ ꯐꯣꯜ ꯇꯣꯛꯈ꯭ꯔ ꯑꯗꯨꯅ ꯑꯩꯈꯣꯏꯗꯤ ꯆꯠꯄ ꯌꯥꯗ꯭ꯔꯦ
ꯑ ꯐꯦꯣ ꯅꯨꯡꯉꯥꯏꯇꯦꯗ ꯍꯥꯏꯗꯤ ꯎꯝ ꯇꯀꯤ ꯁꯤꯁ ꯐꯅ
ꯍꯣꯏ ꯆꯥꯔꯒ ꯍꯧꯖꯤꯛꯅ ꯂꯥꯛꯑꯦ ꯕ꯭ꯔꯦꯛꯅꯤ ꯍꯧꯖꯤꯛ
ꯥꯎꯗꯤꯕꯔꯌꯥ
ꯍꯣꯏ ꯅꯈꯣꯏꯗ
ꯁꯤꯕꯤ ꯁꯤ ꯎꯝ ꯑꯗꯨ ꯑꯗꯨꯝ ꯇꯣꯗꯦ ꯎꯝ ꯀꯅꯤ ꯇ ꯑꯃꯒꯤꯒꯤ ꯆꯥꯟꯁ
ꯑ ꯑꯆꯥ
ꯑ ꯦ ꯀ ꯍꯔꯡꯒꯥꯔꯔꯤꯗꯔ ꯇꯒꯦꯅ
ꯈꯪꯗꯦ ꯍꯧꯖꯤꯛꯇꯣ ꯑꯗꯨꯃꯥꯏꯅ ꯐꯝꯕ ꯑꯗꯨꯒ ꯇꯨꯝꯒꯦ ꯑꯗꯨꯒ ꯅꯨꯡꯗꯥꯟꯗꯗꯏꯇꯤ ꯑꯃꯒ ꯆꯠꯀꯅꯤ
ꯎꯝ ꯑꯃꯨꯛꯀ ꯀ꯭ꯂꯥꯁ ꯂꯥꯛꯕ꯭ꯔꯣ
ꯍꯣꯏ ꯂꯩ ꯄꯨꯨꯡꯕꯥ
ꯎꯝ ꯀ꯭ꯂꯥꯁ ꯀ꯭ꯂꯥꯁ ꯂꯣꯏꯧꯕ ꯅꯨꯡꯉꯥꯏꯕ꯭ꯔꯣ ꯍ ꯀ ꯐ ꯁꯥꯣꯗ ꯄꯥꯁ ꯇꯥ ꯀꯔꯤ ꯀꯔꯤ ꯂ ꯇꯣꯛꯈ꯭ꯔꯦꯅ ꯇꯃꯤꯜ ꯎ ꯀꯔꯤ ꯍꯥꯏꯕ
ꯉꯁꯤꯒꯤꯗꯨ ꯑꯩꯈꯣꯏꯒꯤ ꯇꯣꯄꯤꯛꯇꯣ ꯑꯣꯛꯁꯤꯟ ꯇꯣꯛꯁꯤꯟꯒꯤ ꯍꯤꯗꯥꯛꯅ
ꯑꯥ ꯑꯣ ꯑꯩꯗꯤ ꯈꯪꯗꯦ
ꯑꯗꯨꯗꯤꯀꯣ ꯎꯝ ꯃꯃꯥꯒꯤ ꯄ꯭ꯔꯦꯒꯅꯦꯟ ꯃꯃꯥꯒꯤ ꯑꯗꯨ ꯍꯤꯇꯪꯅꯤ ꯑꯗꯨ ꯄꯤꯔꯒ ꯀꯣꯟꯇ꯭ꯔꯦꯛꯁꯟ ꯇꯧꯔꯒ ꯃꯥꯒꯤ ꯄꯨꯛ ꯅꯥꯕꯒꯤꯀꯣ ꯍꯤꯇꯥꯛꯅꯦ ꯑꯗꯨꯒ ꯀꯣꯟꯇ꯭ꯔꯦꯛꯁꯟ ꯂꯥꯛꯈ꯭ꯔꯗꯤ ꯅꯪ ꯑꯉꯥꯡ ꯑꯃꯅ ꯑꯉꯝ
ꯑꯥ
ꯍꯅ ꯑꯗꯨ ꯀꯩ ꯍꯗ ꯅ ꯑꯗꯨ ꯁ
ꯅꯗꯤ ꯐꯖꯅ ꯃꯥꯜꯂ ꯇꯧꯈ꯭ꯔꯦꯀꯣ ꯇꯝꯈ꯭ꯔꯦꯀꯣ ꯐꯖꯅ
ꯍ ꯍꯣꯏ ꯑꯗꯨ ꯌꯥꯝꯅ ꯍꯥꯏꯌꯦꯦ
ꯎꯝ
ꯈꯪꯈ꯭ꯔꯦ ꯎꯝ
ꯅꯥꯟ ꯀꯔꯤ ꯊꯝꯕꯥꯅꯤꯡꯦ ꯑꯣ
ꯀꯥꯏꯁꯨ ꯑꯗ ꯃ ꯅꯐꯝꯕ ꯂ
ꯎꯝ
ꯑꯣ
ꯑꯁꯨ ꯀꯔꯤ ꯑꯁꯨ ꯀꯔꯤ ꯊꯕꯛꯁꯨ ꯇꯧꯅꯤꯡꯗꯦ ꯇꯣꯕ ꯇꯥꯔꯤꯅꯦ
ꯁꯤ
ꯍꯣꯏ
ꯌꯥꯝ ꯊꯕꯥꯛꯨ
ꯑ
ꯐꯦꯁꯕꯨꯛꯀ ꯀꯔꯤ ꯀꯔꯤ ꯂꯩ ꯈꯪꯗ꯭ꯔꯦ ꯑꯗꯨꯒ ꯍꯥꯏꯔꯨꯏꯦꯕꯨꯛꯀꯣ ꯂꯥꯜꯂꯦ ꯍꯥꯏꯌꯦ
ꯑ
ꯑꯗꯨ ꯑꯗꯨꯅ ꯑꯗꯨ ꯑꯗꯨ ꯀꯁ ꯑ ꯄꯨꯆꯤ ꯀꯌꯥ ꯑꯗꯨ ꯌꯥꯅ ꯏꯟꯇꯔꯅꯦꯠ ꯑꯥꯛ ꯂꯥꯛ ꯗꯤ ꯑꯗꯨꯃꯥꯏꯅ ꯍꯥꯏꯕꯤꯌꯨꯀꯣ ꯎꯝ ꯀꯣꯛ ꯇ ꯆꯪꯈ꯭ꯔꯣꯏ
ꯀ ꯅꯪꯒꯤ ꯂꯣꯟꯒꯤ ꯐ ꯎ ꯈꯪꯗꯦ ꯐꯖꯅ ꯇꯥꯗꯦ ꯅꯥꯟ ꯋꯥꯂꯤ ꯁꯥꯕ ꯐꯠꯇꯃ ꯇ꯭ꯔꯦ
ꯑꯣ ꯈꯟꯖꯤꯠꯇꯨ ꯎꯝ
ꯍꯧꯖꯤꯗꯤ ꯇꯥꯏ
ꯆꯃ ꯆ ꯀꯣ
ꯋꯥ ꯁꯠꯀꯦꯖꯒ ꯎꯝ
ꯅꯪ ꯀꯔꯤ ꯀꯔꯤꯗꯤ ꯄꯥꯝꯃꯦ
ꯀꯔꯤ ꯍꯥꯏꯕ ꯑꯗꯨꯗꯤ ꯎꯝ ꯎ ꯑꯣꯛ ꯁꯥꯠ ꯆꯠꯅꯤꯡꯅꯦ
ꯀꯅꯨ ꯌꯥꯝꯅ ꯂꯣꯏ ꯃꯇꯝꯅ ꯌꯥꯝ ꯀꯣꯏꯔꯦ ꯑꯗꯨꯗꯤ ꯆ ꯆ ꯑꯗꯨꯅ ꯍꯥꯏꯗꯤ ꯍꯣꯇꯦꯜꯗ ꯆꯠꯄ ꯆꯠꯆꯅꯤꯡꯉꯦ
ꯎꯝ ꯑꯁꯨ ꯍꯣꯇꯦꯜꯗ ꯍꯦꯜ ꯍꯣꯇꯦꯜ ꯍ ꯍꯣꯁꯇꯦꯜꯒꯤ ꯍꯤꯖꯗꯤ ꯍꯥꯎꯇꯦ ꯍ ꯍ ꯍꯣꯏ ꯊꯝꯃꯣ ꯊꯝꯃꯣ ꯀꯣꯜ ꯇꯧꯒꯦꯀꯣ